ꯍꯜꯂꯣ ꯇꯥꯕꯣ ꯐ ꯇ ꯇꯥꯕꯣ ꯁꯨꯃꯥꯏꯅ ꯇꯧꯕ ꯍꯥꯏꯔꯦ ꯑꯩꯁꯨ ꯏꯃꯥꯟꯅꯕ ꯑꯃ ꯍꯥꯞꯈꯤꯕꯅꯦ
ꯑꯁ ꯎꯃꯔꯗꯤ ꯑꯁꯤꯒꯨꯝꯕꯗ ꯍꯥꯏꯒꯅꯨ ꯀꯔꯤꯅꯣ ꯑꯁꯤꯒꯨꯝꯕꯗ ꯑꯁꯤꯒꯨꯝꯕ ꯍꯣꯔ ꯍꯥꯏꯕ ꯌꯥꯗꯦ
ꯑꯣ ꯑꯗꯨꯝ ꯃꯌꯥꯝꯗꯦ ꯑꯣꯀꯦ ꯑꯣꯀꯦ ꯑꯦꯁ ꯅ ꯅꯤ ꯅꯣꯏ ꯋꯥꯔꯤꯦ
ꯁꯤ ꯇꯥꯔꯣ ꯂꯩ ꯍꯥꯏꯕ꯭ꯔꯣ
ꯐꯃ ꯅꯩꯅ ꯑꯩ ꯐꯃꯒ
ꯀ ꯆ ꯐꯕ꯭ꯔꯣ ꯏꯕꯉꯣ ꯅ ꯇ ꯀꯦꯗ ꯍꯥꯏꯗꯒꯦꯔꯣ ꯑ ꯑ ꯑꯥꯎ ꯎ ꯀꯔꯤ ꯊꯕꯛ ꯇꯧꯕ꯭ꯔꯣ ꯅꯪꯗꯤ
ꯍꯣꯏ ꯁꯝ ꯇꯞꯄꯤꯅ
ꯍꯥꯥ
ꯑꯩꯣꯏ ꯁꯝꯇꯞꯄꯤꯁꯦ ꯀꯔꯤꯒꯤꯅꯣ
ꯂꯩꯥꯏꯈꯠꯂꯣ ꯂꯩꯥꯏꯈꯠꯂꯣ ꯕꯂꯨꯝꯗ
ꯃꯔꯝ ꯂꯩꯏ ꯈꯔ ꯄꯨꯟꯅ ꯊꯝꯕꯤꯕꯅꯦ
ꯑꯗꯨꯗ ꯅꯪꯒꯤ ꯑꯣꯏꯔꯥꯝꯅꯤ
ꯍꯥꯥ
ꯅꯪꯒꯤꯅ ꯑꯣꯏꯔꯝꯅꯤꯌꯦ
ꯑꯦꯁ ꯆꯥꯛꯆꯥꯥꯠꯇ꯭ꯔꯦ
ꯆꯥꯗ꯭ꯔꯦ ꯑꯩꯈꯣꯏꯗꯤ ꯍꯣꯔꯦꯟ ꯆꯥꯅꯤ
ꯆꯥꯎ ꯆꯥꯎꯔꯦ
ꯐꯦꯁ ꯆꯒꯅꯤ
ꯃꯤꯅꯤꯠ ꯇꯔꯥ ꯇꯥꯔꯥꯅꯤꯀꯣ ꯋꯥꯔꯤ ꯁꯅꯧ ꯍꯥꯏꯖꯦ
ꯍꯣꯏꯃꯦ
ꯌꯥꯁ ꯑꯣꯀꯦ ꯨꯖꯔꯥꯛꯁꯦ
ꯅꯪꯒꯤ ꯅꯨꯄꯤꯗꯤ ꯁꯤꯈ꯭ꯔꯕ꯭ꯔꯣ ꯀꯃꯥꯏꯅ ꯇꯧꯕ꯭ꯔꯣ ꯅꯪꯒꯤ ꯅꯨꯄꯤꯗꯤ ꯁꯤꯔꯕ꯭ꯔꯣ ꯍꯤꯡꯕ꯭ꯔꯣ
ꯐꯪꯗꯦ ꯕꯤꯁꯦꯁ ꯅꯠꯇꯅ
ꯍꯣꯏ ꯀꯣꯜ ꯇꯧꯕ ꯌꯥꯗꯕ꯭ꯔꯣ
ꯌꯥꯗꯦ ꯑꯉꯥꯡꯗꯨ ꯀ ꯐꯣꯟ ꯇꯧꯔꯛꯏꯕꯕꯨ ꯃꯃꯥ ꯃꯄꯥꯅ ꯍꯥꯠꯂꯛꯑꯣ ꯍꯥꯏꯕ꯭ꯔꯣ ꯀꯥꯏꯅꯍꯜꯂꯣ ꯍꯥꯏꯕ꯭ꯔꯣ
ꯀꯔꯤ ꯍꯥꯕ
ꯑꯉꯥꯡꯗꯨꯗ ꯐꯣꯟ ꯇꯧꯔꯒ ꯌꯥꯗꯕꯩꯅꯤ ꯑꯉꯥꯡ
ꯃꯥꯏ ꯄꯥꯟ ꯇꯧꯕ ꯌꯥꯗꯕ꯭ꯔꯣ
ꯉꯃ ꯑꯣꯏꯖꯤ
ꯑꯦꯁ ꯑꯉꯥꯡ ꯑꯣꯏꯗꯤ ꯋꯥꯔꯤ ꯁꯥꯕ ꯌꯥꯗꯦ ꯍꯥꯏꯕ꯭ꯔ
ꯀꯣꯟꯕꯩ ꯁꯥꯟꯅꯕ ꯌꯥꯗꯦ ꯃꯣꯏ ꯃꯥꯅ ꯈꯪꯉꯗꯤ ꯎ ꯃꯦꯁꯦꯁ ꯃꯁꯦ ꯨꯏ ꯆꯥꯟꯗ ꯃꯤꯁꯦꯁ ꯊꯥꯅꯗ ꯇ ꯃꯣꯏꯅ
ꯏꯔꯨꯕꯗꯤ ꯍꯥꯏꯈ꯭ꯔꯕ꯭ꯔꯥ ꯃꯊꯪꯗ
ꯍꯣꯏ ꯑꯗꯨꯝꯕ ꯆꯥꯛ ꯊꯣꯡꯕ ꯍꯩꯔꯕꯅꯤ ꯗꯦꯠ ꯊꯥꯗ꯭ꯗ ꯆꯠꯇꯣꯏꯅꯦ ꯅꯝꯕꯣꯟꯗ ꯆꯥꯛ ꯆꯕ ꯑꯁꯥꯕ ꯀꯦꯐꯦꯗ ꯅ ꯊꯥꯖꯤ ꯂꯩ ꯐꯦ ꯆꯠ
ꯅꯣꯏ ꯏꯟꯗꯥꯥꯡ ꯍꯥꯕ꯭ꯔꯣ ꯉꯁꯦ
ꯍꯥꯎꯇꯦ ꯎꯪ
ꯃꯥꯏ ꯍꯥꯎꯇꯕ꯭ꯔꯣ ꯍꯥꯏꯕꯤꯒꯩꯁꯤꯗ ꯍꯄꯦ ꯍꯅꯨꯀꯣ ꯍꯥ
ꯃ ꯇꯕ꯭ꯔꯣ ꯑ ꯁꯤꯝꯗꯣ ꯁꯤ ꯍꯥꯏꯕ
ꯗꯦꯠ ꯊꯥꯔꯇꯤ ꯍꯥꯏꯥꯏꯕꯗꯣ ꯋꯥꯔꯦꯕꯩ
ꯔ ꯊꯥꯔꯇꯤ ꯊꯥꯔꯇꯤ ꯅꯨꯃꯤꯠꯇ ꯀꯔꯤ ꯇꯧꯒꯦꯔꯅ
ꯀꯣꯏ ꯆꯀꯦꯅꯤ
ꯑꯣꯅꯥꯒꯥ ꯀꯣꯏꯕ ꯆꯠꯀꯦꯔꯣ
ꯃꯤꯒ
ꯑ ꯅꯪꯒꯤ ꯅꯨꯄꯤꯒ ꯑꯁ ꯆꯦꯡꯈ꯭ꯔꯗꯨ ꯅꯨꯃꯤꯠꯇ ꯅꯪ ꯅꯠꯇ꯭ꯔꯗꯤ ꯅꯪ ꯐꯪꯉꯔꯣꯏ
ꯀꯔꯤꯒꯤ ꯐꯪꯉꯣꯏꯗ꯭ꯔꯤꯕ
ꯅꯣꯏ ꯐꯪꯉꯤ ꯐꯪꯏ ꯐꯪꯉꯣꯏ ꯅꯣꯏ ꯐꯪꯉꯤ ꯐꯪꯉꯣꯏ ꯍꯥꯏ ꯑꯩ ꯐꯨꯒ ꯂꯥꯛꯑꯅꯤ ꯁꯣꯏꯗꯅ
ꯐꯪꯉꯔꯣꯏ ꯍꯥꯏꯕ
ꯀꯩ ꯃꯔꯥꯡꯒꯤꯅꯣ
ꯑꯗꯨꯗ ꯆꯤꯍꯥꯎꯗꯨꯗꯤ ꯐꯪꯉꯔꯣꯏ ꯍꯥꯏꯕꯅꯤꯗ
ꯀꯇ ꯐꯪꯉꯣꯏꯗꯣꯏꯅꯣꯕ
ꯍꯥꯥ
ꯀꯩ ꯇꯧꯕꯩ ꯐꯪꯉꯣꯏꯗꯣꯏꯅꯣ
ꯑꯁ ꯃꯣꯏ ꯆꯥꯎꯔꯛꯑꯒ ꯑꯇꯣꯞꯄ ꯑꯇꯣꯞꯄ ꯀꯤ ꯍꯥꯏꯗꯤ ꯀꯃꯥꯏꯅ ꯇꯧꯅꯦ
ꯆꯥꯎꯔꯀꯥꯟꯗ ꯆꯦꯟꯗꯣꯔꯤꯕ ꯑꯩ ꯄꯩꯁꯥ ꯄꯥꯏꯈꯤꯅꯤ ꯅꯪ ꯐꯪꯗ꯭ꯔꯣ
ꯅꯪꯁꯤꯗꯎꯕꯁꯕ ꯍꯥꯏꯗꯦ
ꯄꯩꯁꯥ ꯄꯥꯏꯗꯨ ꯄꯥꯏꯔꯛꯈꯤꯗꯣꯏ ꯃꯤꯅꯤ ꯑꯩꯁꯦ
ꯎꯝ
ꯄꯩꯁꯥ ꯄꯥꯏꯔꯛꯈꯤꯗ꯭ꯔꯤ ꯃꯤ ꯍꯌꯦꯡ ꯂꯥꯛꯑꯣ ꯄꯤꯁꯥ ꯄꯥꯏꯔ ꯀꯥꯟꯗ
ꯅꯪ ꯀꯝ ꯀꯥꯟꯘ ꯁꯨꯇꯤ ꯂꯧꯒꯦꯔꯣ
ꯇꯨꯏꯁꯗꯦ
ꯁꯤꯁꯦ ꯅꯨꯃꯤ ꯂꯥꯛꯎꯅꯤ ꯗꯦꯠ ꯅꯨꯃꯤꯠ ꯀꯌꯥ ꯐꯥꯎ ꯂꯧꯒꯗꯕ
ꯑꯣꯡꯂꯤ ꯋꯥꯟꯗꯦ
ꯍꯗꯤ ꯊ꯭ꯔꯤ ꯑꯃꯥ ꯂꯧꯒꯅꯤ ꯍꯥꯏꯑꯦꯅ
ꯌꯥꯘꯦ ꯌꯥꯗꯦ ꯂꯧꯒꯦ ꯌꯗꯦ
ꯃꯥ ꯌꯥꯒꯅꯤ ꯅꯪ ꯆꯠꯈꯗꯤꯦ ꯀꯅꯥꯅꯁꯨ ꯁꯦꯝꯗꯣꯏꯔꯣ
ꯀꯅ ꯀ ꯑꯩꯁꯤ ꯁꯨꯗꯤ ꯃꯥꯡꯉꯣ ꯍꯥꯏꯕ꯭ꯔꯣ ꯑꯗꯨꯗꯤ
ꯑꯘꯨ ꯗꯤ ꯍꯥꯏꯥꯏꯗꯤꯅꯑꯩꯁꯨ ꯑꯗꯨꯗꯤ ꯍꯥꯏꯗꯦ ꯑꯩꯗꯤ
ꯍꯣꯔꯦꯟ ꯍꯣꯔꯦꯟ ꯕꯣ ꯌꯦꯡꯉꯣꯏꯗ꯭ꯔꯣ
ꯅꯥ ꯂꯩꯕ꯭ꯔꯣ ꯍꯧꯔꯦꯟ
ꯑꯣꯏꯕꯣꯟ ꯅꯨꯡꯉꯥꯏꯗꯣꯅꯤ ꯑꯐꯥꯎꯕꯉꯛꯇꯅꯤ ꯃꯃꯥꯄꯦꯒ ꯍꯔꯥꯟꯒ ꯂꯩꯕꯅꯤ ꯅꯣꯔꯋꯦꯒ ꯐ꯭ꯔꯥꯟꯁ ꯅꯣꯔꯋꯦꯒ ꯐ꯭ꯔꯥꯟꯁꯀ
ꯑ
ꯌꯥꯝꯊꯤ ꯅꯨꯡꯉꯥꯏꯘꯣꯏꯅꯤ ꯉꯁꯤꯒꯤ ꯃꯦꯁꯁꯤꯗꯤ
ꯨꯁꯤꯤꯕꯨꯥꯎꯁꯅꯕꯔꯤ ꯌꯦꯗꯦ
ꯑꯦꯁ
ꯅꯘꯤ ꯀꯔꯝꯕ ꯇꯤꯝꯕꯨ ꯁꯥꯄꯣꯠ ꯇꯧꯕ꯭ꯔꯣ ꯃ ꯑꯗꯨꯃꯦ ꯇ ꯀꯅꯥꯗ ꯑꯣꯏꯔꯣ ꯔꯖꯠꯇꯅꯥꯒ ꯇꯧꯕꯗꯣ
ꯍꯥꯥ ꯄꯦ ꯍꯥꯏꯦꯕꯅꯣ ꯇꯥꯏ ꯇꯥꯏꯌꯦ
ꯄꯣꯔꯇꯨꯒꯜ ꯁꯅꯥꯈꯣ ꯁꯥ ꯅ ꯁꯥꯅꯒꯗꯥꯕ ꯅꯨꯃꯤꯠꯇ ꯀꯔꯤ ꯀꯔꯝꯕ ꯇꯤꯝꯘ ꯁꯥꯄꯣꯔꯠ ꯇꯧꯒꯗꯕ꯭ꯔ ꯍꯥꯏꯕꯅꯦ
ꯑꯩꯗꯤ ꯄꯣꯔꯇꯨꯒꯜꯅꯤ ꯀꯩꯅꯣ ꯑꯩꯈꯣꯏꯗꯤ ꯄꯣꯔꯇꯨꯒꯜ ꯔꯣꯅꯜꯗꯣ ꯐꯦꯠꯅꯤ
ꯑ
ꯑꯑꯦꯝ ꯔꯣꯅꯜꯗꯣ ꯐꯦꯟ ꯎꯝ ꯎꯝ
ꯉꯥꯁꯤ ꯂꯩꯌꯦꯀꯣ
ꯍꯥ
ꯑꯣ ꯑꯣ ꯑ ꯁꯣꯝꯗꯅꯤꯗ ꯅꯪ ꯅꯨꯄꯤ ꯘꯣꯆꯍꯤ ꯀꯌꯥ ꯁꯨꯔꯕ꯭ꯔꯣ ꯑꯦꯇꯤꯟ ꯅꯠꯇꯦꯠꯇ꯭ꯔꯠꯇ꯭ꯔꯥ
ꯀꯩꯅꯣꯕ
ꯅꯪꯒꯤ ꯅꯨꯄꯤꯗꯣ ꯆꯍꯤ ꯀꯌꯥ ꯁꯨꯔꯕ꯭ꯔꯕ
ꯆꯍꯤ ꯊꯥꯔꯇꯤꯟꯅꯤ
ꯊꯥꯔꯇꯤꯟꯅꯤ
ꯍꯣꯏ
ꯑꯣ
ꯌꯥꯔꯦ ꯀꯩꯅꯣ ꯑꯩꯅ ꯇꯣꯏꯇꯤ ꯋꯥꯟ
ꯑꯣ
ꯑꯣ ꯐꯥꯏꯚ ꯃꯟꯁ ꯐꯥꯏꯚ ꯃꯟꯁꯁꯤ ꯁꯨꯔ ꯃꯥꯥ ꯋꯔꯤ ꯁꯥꯟꯅꯕ
ꯍꯥꯥ
ꯐꯥꯏꯚ ꯃꯟꯁꯁꯤ ꯁꯨꯔ ꯃꯥꯜꯂꯦꯕ
ꯅꯨꯡꯉꯥꯏꯕ꯭ꯔꯣ ꯅꯨꯡꯁꯤꯅꯕꯗꯤ ꯅꯨꯡꯉꯥꯏꯕ꯭ꯔꯣ ꯃꯤꯗꯤ ꯐꯕ꯭ꯔꯣ
ꯏꯗꯤ ꯐꯩꯗ ꯏꯁꯥꯎ ꯈ ꯂꯥꯡꯕ ꯋꯥꯅꯦ ꯑꯉꯥꯡ ꯑꯣꯏꯕꯒꯤ ꯃꯨꯗ ꯁ꯭ꯋꯤꯡ ꯌꯥꯝ ꯇꯧꯕ ꯉꯥꯏꯅꯤ ꯀ ꯆꯅꯦ
ꯃꯥꯅꯤꯅꯦ
ꯉꯥꯡꯑꯣꯏꯔꯦ ꯀꯦ ꯇꯧꯔꯒꯦ
ꯑ ꯅꯪ ꯉꯔꯥꯡꯗ ꯅꯄꯣꯛꯅ ꯆꯤꯛꯀꯦꯟ ꯂꯩꯕꯤꯕꯗꯣ ꯀꯩꯅꯣ ꯑꯣꯏꯕꯤꯒꯤꯔꯣ ꯅ ꯃꯄꯥꯟ ꯁꯤꯟꯗꯣꯛꯄꯤꯕꯒꯤ
ꯑꯁ ꯀꯥꯏꯗ ꯅꯣꯍꯦ ꯅꯠꯇ ꯅꯠꯇ ꯑꯗꯨ ꯑꯁꯤ ꯄꯞ ꯂꯣꯏꯔꯀꯥꯟꯗ ꯑꯩꯅ ꯑꯄꯥꯝꯕ ꯄꯤꯖꯅꯤ ꯍꯥꯏꯔꯝꯕꯅꯤ ꯑꯃꯃ ꯋꯥꯠꯂꯤꯗꯅ ꯑꯩꯈꯣꯏꯒꯤ ꯆꯦꯔꯤ ꯊꯥꯕꯩꯗꯣ ꯕꯣꯏꯕꯒ ꯆꯦꯔꯤ ꯊꯥꯕꯩꯗ ꯂꯣꯏꯕꯒ ꯄꯤꯖꯅꯦꯕ ꯄꯤꯖꯅꯤ ꯍꯥꯏꯕꯅꯦꯕ ꯀꯩ ꯍꯥꯏꯕꯁꯦ ꯑꯥ ꯑꯩꯅꯦ ꯃꯥ ꯆꯇꯗꯏ ꯑꯩꯅ ꯍꯥꯞꯄ ꯄꯩꯁꯟꯖꯁꯨ ꯌꯥꯗꯤ
ꯎꯝ
ꯅꯣꯏꯆꯥꯛ ꯅꯪ ꯉꯁꯤ ꯀꯌꯥꯃꯨ ꯋꯥꯏ ꯁꯥꯟꯅꯈ꯭ꯔꯦ
ꯑꯦ ꯍꯥꯏ ꯅ ꯎꯃ ꯔꯝꯕꯤ ꯃꯔꯤ ꯑꯍꯨꯝ ꯃꯔꯤꯒꯨꯝꯕ ꯈꯛꯇ ꯉꯥꯏꯔꯤ
ꯇꯥꯛꯁꯤ ꯇꯥꯛꯁ ꯑꯃ ꯂꯣꯏꯔꯒ ꯇꯥꯛ ꯑꯝꯃ ꯄꯤꯔꯛꯇꯣꯏꯅꯤꯀꯣ
ꯑꯥꯎ
ꯑꯣꯀꯦ
ꯀꯁꯇꯃꯔꯁꯨ ꯂꯥꯛꯇꯦ ꯀꯃꯥꯏꯅ ꯇꯧꯒꯦꯔꯣ ꯃꯤ ꯀꯃꯥꯏꯅ ꯇꯧꯅꯤ ꯃꯄꯨꯗꯤ ꯁꯥꯎꯔꯝꯃꯅꯤꯅꯦ
ꯁꯨꯝ ꯐꯣꯟ ꯇꯧꯔꯛꯑꯅꯤ ꯑꯩꯉꯣꯟꯗ ꯑꯥ ꯑꯁ ꯍꯌꯦꯡ ꯑꯩ ꯍꯌꯦꯡ ꯍꯌꯦꯡ ꯍꯌꯦꯡ ꯁꯇꯔꯗꯦꯅꯤꯀꯣ ꯑꯩ ꯍꯌꯦꯡ ꯑꯩ ꯍꯌꯦꯡ ꯊ꯭ꯔꯤꯀꯦ ꯊ꯭ꯔꯤꯀꯦ ꯑꯦꯗꯚꯥꯟꯁ ꯂꯧꯗꯨꯅꯤꯅꯦ
ꯑꯣ ꯁꯤꯅꯤ ꯍꯥꯏꯕ꯭ꯔꯣ
ꯃꯤꯅꯦ ꯍꯥꯏꯈꯤꯕꯅꯦ ꯑꯗꯨ ꯃꯤ ꯂꯥꯛꯇ ꯂꯩꯔꯦ ꯇꯧꯏꯁꯦ ꯁꯥꯔꯤꯔꯅꯦ ꯅꯣꯏ ꯅ ꯅꯃꯅꯤ ꯁꯦꯔꯤꯕꯤꯔꯕ
ꯄꯤꯗ꯭ꯔꯤꯌꯦ ꯅꯨꯃꯤꯠ ꯁꯨꯗ꯭ꯔꯤꯌꯦ ꯇꯋꯦꯟꯇꯤ ꯑꯩꯠꯇ ꯁꯨꯗꯣꯏꯅ ꯇ꯭ꯋꯦꯟꯇꯤ ꯑꯩꯠꯇ ꯇ꯭ꯋꯦꯟꯇꯤ ꯑꯩꯠꯇ
ꯅꯣꯏꯖ ꯀꯌꯥꯅꯣ
ꯉꯁꯤ ꯇ꯭ꯋꯦꯟꯇꯤ ꯁꯤꯛꯁ
ꯑꯁ ꯑꯩ ꯑꯦꯗꯚꯥꯟꯁ ꯂꯧꯕꯁꯤ ꯑꯩꯁꯨ ꯎꯄꯥꯏꯇꯕꯩꯅꯤ ꯂꯧꯒꯦ ꯇꯧꯕꯅꯤ ꯗꯦꯠ ꯊꯥꯔꯇꯤꯒꯤ ꯄ꯭ꯔꯣꯒꯥꯝꯗꯨ ꯂꯧꯕ ꯋꯥꯟ
ꯎꯝ
ꯅꯝꯕꯣꯅ ꯆꯠꯇꯅꯤ ꯇꯨꯏꯅꯦ ꯏꯚꯤꯅꯤꯡ ꯀꯐꯦꯗ ꯁꯦꯛꯃꯥꯏ ꯇꯨ ꯅꯝꯕꯣꯟ ꯑꯕꯗꯥꯎꯟ ꯆꯠꯇꯔꯤꯖꯦ
ꯑꯣꯛꯇꯣꯗꯒꯤꯗꯒꯤ ꯆꯠꯀꯗꯕ꯭ꯔꯣ
ꯂꯤꯗꯅꯤ ꯀꯦꯅꯨ
ꯁꯤ ꯀꯔꯤ ꯃꯁꯥꯕꯨꯗ꯭ꯔꯣ
ꯑꯗꯨꯗꯤ ꯅꯨꯄꯤꯅ ꯆꯠꯂꯣ ꯑꯣꯛꯇꯣ ꯆꯠꯂꯣ ꯍꯥꯏꯔꯣ
ꯁ ꯃꯃꯨꯅꯤꯗ ꯇꯗ ꯆꯒ ꯗꯕ꯭ꯔ ꯃꯥ ꯗꯕꯔ
ꯏꯁ ꯆꯧꯊ ꯆꯗꯤ ꯆꯦꯕ ꯍꯥꯏꯕ꯭ꯔꯥ
ꯍꯥꯥ
ꯑꯣꯛꯇꯣ ꯔ ꯆꯠꯂ ꯆꯦꯜꯂꯅꯤꯌꯦ
ꯅꯪꯒ ꯇꯣ ꯇ ꯂꯩꯗꯦꯅꯤ ꯍꯥꯏ꯭ꯔꯣ
ꯊꯦꯡꯉꯅꯤ ꯏꯕꯦꯝ ꯑꯃ ꯂꯝꯁꯨ ꯁꯥꯡꯉꯤꯅꯦ
ꯑꯝ ꯄꯁꯥ ꯀꯌꯥ ꯄꯅꯤ ꯍꯥꯏꯕ
ꯑꯁ ꯏꯁꯨ ꯅꯨꯡꯉꯥꯏ ꯍꯥꯏꯕ ꯂꯐꯈꯤ ꯇꯅꯤꯅꯤ ꯍꯤꯡꯉꯤꯁꯤ
ꯑꯥ
ꯒꯥꯔꯤꯅ ꯁꯥꯟꯅꯁꯦ ꯄꯥꯏꯌꯦꯅꯦꯕꯩ ꯁꯥꯟꯅꯁꯤ ꯒꯥꯔꯤꯅ ꯑꯩ ꯅꯨꯄꯤ ꯃ ꯁꯥꯟꯅꯕ ꯄꯝꯕ꯭ꯔꯔꯕ ꯁꯥꯟꯅꯁꯦ ꯄꯥꯏꯅꯦ ꯄꯥꯏ ꯍꯥ ꯀꯕꯤꯗ꯭ꯕ ꯀꯔꯦ ꯑꯩꯁꯤꯕꯨ ꯅꯨꯄꯤ ꯄꯩꯁꯥꯁꯨ ꯃꯉꯥꯏꯔꯦ
ꯝ
ꯍꯩ ꯃꯤ ꯇ ꯇꯥꯩꯁꯔꯦ ꯃꯤ ꯇ ꯍ ꯍꯦꯗꯦ ꯀꯅꯨ
ꯌꯥꯔꯦ ꯑꯗꯨꯝ ꯍꯥꯏꯔꯒꯅꯤ ꯂꯣꯏꯔꯗꯤ ꯂꯣꯏꯔꯗꯤ ꯃꯊꯪ ꯂꯣꯏꯈ꯭ꯔꯅꯤ
ꯑꯣ ꯍꯪꯕꯩ ꯋꯥꯅꯦ ꯍꯥꯟꯕꯣꯏꯕꯒꯤ
ꯅꯪꯅꯦ ꯄꯩꯁꯥ ꯄꯩꯁꯥ ꯀꯌꯥ ꯄꯨꯔ ꯆꯠꯀꯗꯕ꯭ꯔꯣ
ꯑꯩ ꯇꯨ ꯀꯦ ꯑꯃ ꯄꯨꯒꯅꯤ ꯋꯥꯟ ꯀꯦꯨ ꯗ꯭ꯔꯦꯁ ꯂꯩꯒꯅꯤ ꯋꯥꯟ ꯄꯔ ꯐꯥꯏꯨ ꯗ꯭ꯔꯦꯁ ꯂꯩꯒꯅꯤ ꯋꯥꯟ ꯄꯔ ꯐꯥ ꯑꯃ ꯄꯨꯒꯅꯤ ꯅꯦ
ꯑꯣ ꯅꯨꯄꯤꯒ ꯄꯨꯒꯗꯕꯗꯤ ꯄꯩꯁꯥ ꯈꯔ ꯌꯥꯝ ꯄꯨꯔꯀꯣ ꯅꯠꯇ꯭ꯔꯗꯤ
ꯔꯣꯏ ꯄꯨꯔꯣꯏ ꯄꯩꯁꯥ ꯄꯥꯏꯗꯔꯤ ꯁꯦꯔꯤꯁꯨ ꯐꯪꯗꯅ ꯁꯦꯜꯂꯤ ꯐꯪꯕꯅꯤꯅ ꯄꯨꯌꯥꯕ ꯑꯩꯅ ꯁꯦꯔꯤ ꯐꯪꯉꯛꯄꯗꯗꯤ ꯃꯥꯗꯤ ꯚꯦꯀꯦꯁꯟ ꯂꯣꯏꯒꯅꯤ
ꯎꯝ ꯁꯣꯍꯥꯟꯒꯤꯔꯣꯅꯦ ꯅꯪ ꯅꯪꯒ ꯆ ꯀꯦ ꯍꯥꯏꯔꯂ
ꯑꯗꯨꯒꯝꯕ ꯅꯨꯄꯤ ꯀꯥꯏꯅꯕꯁꯤꯅ ꯀꯩꯅꯣ ꯍꯟꯖꯤꯟꯖꯅꯤ ꯅ ꯃꯕ ꯇꯁꯤ ꯊꯁꯨ ꯌꯥ ꯃ ꯑꯦ ꯄꯩ
ꯑꯥ
ꯁꯤꯗꯃꯤꯅ ꯀꯣꯟ ꯇꯧꯕꯧꯕꯗ ꯈꯪꯒꯗ꯭ꯔꯥ
ꯍꯥꯡꯉꯅꯦ ꯄꯥꯈꯥꯒꯅ
ꯑꯣ ꯈꯪꯅꯤ ꯈꯪꯒꯅꯤ ꯄꯥꯏ ꯍꯥꯏꯄ ꯌꯥꯗꯤꯀꯣ
ꯎꯝ
ꯑꯣ ꯌꯥꯗ ꯌꯥꯔ